ꯇꯥꯕ꯭ꯔꯣ ꯇꯥꯕ꯭ꯔꯣ ꯕ꯭ꯔꯥꯙꯔ ꯑꯥ ꯇꯥꯏ ꯅꯨꯡꯉꯥꯏꯔꯤ ꯅꯨꯡꯉꯥꯏꯔꯤ
ꯑꯣ ꯑꯁ ꯄꯪꯂꯩ ꯂꯩꯔꯦꯗ ꯒꯌꯥꯟ ꯇꯥꯗꯦ ꯇꯧ ꯑꯩ ꯄꯨꯁꯤꯁꯦ ꯑꯁ ꯒ꯭ꯌꯥꯟꯅꯒ ꯇꯥꯕꯗꯤ ꯍꯧꯖꯤꯛꯀꯥꯟꯁꯤ ꯆꯥꯛ ꯏꯁꯤꯡꯁꯦ ꯉꯁꯥꯏꯒꯤ ꯆꯥꯛꯇꯤ ꯆꯥꯗ꯭ꯔꯦ ꯕ꯭ꯔꯦꯛꯐꯥꯁ ꯑꯣꯏꯅ ꯇꯧꯔꯦ
ꯑꯣ ꯂ ꯍꯦꯕꯤ ꯈꯤꯇꯪ ꯍꯦꯟꯅ ꯆꯥꯁꯤꯟꯈ꯭ꯔꯣꯏ
ꯑ ꯉꯁꯤꯗꯤ ꯈꯔ ꯍꯦꯕꯤ ꯇꯧꯁꯟꯈꯔꯦ
ꯑꯣ ꯀꯦ
ꯑꯗꯨꯒꯤ ꯆꯥꯛꯇꯣ ꯆꯥꯗꯕꯤꯒꯤ ꯆꯥꯛꯄꯨꯗꯤ ꯂꯣꯏꯔꯕꯅꯦ
ꯑꯥ
ꯑꯗꯨꯒ ꯆꯥꯗꯕꯤ ꯍꯦꯕꯤ ꯕ꯭ꯔꯦꯛꯐꯥꯁ ꯑꯣꯏꯅ ꯈꯔ ꯇꯧꯁꯤꯟꯈ꯭ꯔꯕꯒꯤ ꯉꯥꯏ ꯂꯩꯔꯤꯌꯦ ꯕꯔꯣ ꯍꯣꯢ ꯆꯥꯔꯕꯣ
ꯑꯩ ꯑꯩ ꯑꯩꯁꯨ ꯆꯥꯗ꯭ꯔꯔꯤ ꯑꯩ ꯑꯩꯕꯨꯗꯤ ꯆꯠ ꯕ꯭ꯔꯦꯛꯐꯥꯁꯁꯨ ꯆꯥꯗ꯭ꯔꯤ ꯑ ꯑꯗꯨꯣ ꯆꯥꯛ ꯉꯥꯏꯍꯥꯛ ꯂꯩꯔꯒ ꯆꯥꯔꯒꯦ ꯇꯧꯕ ꯎꯝ ꯑꯗꯨꯒ ꯆꯥꯁꯤꯜꯂꯅꯤ ꯄꯨꯟꯅ
ꯑꯣ ꯕꯔꯦꯛꯁ ꯕ꯭ꯔꯦꯛꯐꯥꯁ ꯑꯣꯏꯅ ꯕ꯭ꯔꯦꯛꯐꯥꯁ ꯁꯤꯞ ꯇꯧꯔꯒ ꯀꯩꯅꯣ ꯑꯣꯏꯅ ꯗꯥꯏꯔꯦꯛ ꯆꯥꯛ ꯑꯣꯏꯅ ꯑꯣ
ꯆꯥꯛ ꯑꯣꯏꯅ ꯐꯖꯅ ꯐꯖꯅ ꯆꯥꯔꯤꯗ ꯇꯧ
ꯌꯥꯏꯌꯦ ꯌꯥꯏꯌꯦ ꯍꯣꯏꯗ ꯑꯗꯨꯅ ꯐꯩꯁꯦ ꯆꯥꯛ ꯑꯣꯏꯅ ꯐꯅꯀꯣ
ꯎꯝ
ꯆꯁꯤꯟꯕ ꯉꯁꯥꯏꯒꯤ ꯆꯥꯛ ꯑꯣꯏꯅꯕ ꯆꯥꯁꯤꯜꯂꯒ ꯂꯩꯗꯅ ꯄꯨꯠꯇꯨ ꯄꯊꯅ ꯍꯥꯏꯇꯥꯔꯦꯀꯣ ꯎꯝ ꯊꯕꯛ ꯏꯪꯈꯥꯡꯗꯤ ꯆꯠꯇ꯭ꯔꯕꯣ ꯉꯁꯤꯗꯤ
ꯑꯗꯨ ꯍꯅ ꯆꯠꯇ꯭ꯔꯦ ꯉꯁꯤ ꯉꯔꯥꯡ ꯀꯩꯅꯣꯒ ꯕꯣꯜꯒ ꯑꯃꯨꯛ ꯌꯦꯡꯁꯤꯟꯕꯏꯀꯣ ꯏꯅꯥꯎꯁꯨ ꯈꯤꯇꯪ ꯊꯦꯡꯉ ꯁꯨꯇꯤ ꯂꯧꯊꯣꯛꯎ ꯑꯩꯅ ꯑꯗꯣ ꯀꯩꯅꯣꯗꯤ ꯉꯔꯥꯡ ꯕꯣꯜ ꯌꯦꯡꯗ꯭ꯔꯣ
ꯌꯦꯡꯉꯦ ꯉꯔꯥꯡ ꯕꯣꯜ ꯌꯦꯡꯉꯦ ꯑꯩꯗꯣ ꯉꯁꯥꯏꯒꯤ ꯑꯍꯤꯡꯒꯤꯗꯣ ꯌꯦꯡꯉꯦ ꯑꯍꯥꯟꯕ ꯃꯦꯁꯇꯣ ꯑꯕ꯭ꯔꯥꯖꯤ ꯑꯗꯨꯝ ꯌꯦꯡꯉꯦ ꯑꯃꯗꯨꯗꯤ ꯌꯦꯡꯗ꯭ꯔꯦ
ꯑꯣꯀꯦ ꯑꯣꯀꯦ ꯑꯥ ꯄꯩꯁꯥꯒ ꯄꯩꯁꯥ ꯄꯩꯁꯥ ꯊꯥꯅꯗ꯭ꯔꯣ
ꯄꯩꯁꯥꯗꯤ ꯇꯧꯗ꯭ꯔꯦ ꯄꯩꯁꯥꯗꯤ ꯇꯧꯗ꯭ꯔꯦ ꯑꯥ ꯑꯗꯨꯝꯕꯗꯤ ꯇꯧꯗ꯭ꯔꯦ ꯉꯔꯥꯡꯗꯤ
ꯑꯣꯀꯦ ꯑꯣꯀꯦ ꯑꯁ ꯉꯔꯥꯡꯗꯤ ꯄꯦꯟꯗꯤ ꯄꯦꯗꯦꯍꯦ
ꯃꯥꯅꯦ ꯃꯥꯅꯦ
ꯐꯖꯅ ꯁꯞꯄꯣꯔꯠ ꯇꯧꯕꯅꯦ ꯑꯩꯗ ꯐ꯭ꯔꯖꯅ ꯊꯣꯏꯔꯦꯅ ꯈꯟꯖꯕ ꯀꯣ
ꯑꯥ
ꯑꯗꯨ ꯌꯥꯗꯦ
ꯑꯣ ꯃꯥꯅꯦ ꯆꯨꯝꯃꯦ ꯑꯗꯨꯅꯤ ꯑꯩꯁꯨ ꯌꯥꯝ ꯀꯟꯅ ꯁꯞꯄꯣꯔꯠ ꯇꯧꯖꯕꯅꯦ ꯑꯗꯨꯗ ꯑꯗꯨ ꯎꯄꯥꯏ ꯂꯩꯇꯦ ꯑꯈꯣꯏꯅ ꯁꯥꯟꯅꯕ ꯅꯠꯇꯃꯤꯅꯀꯣ ꯑꯈꯣꯏꯅꯒ ꯀꯥꯎ ꯉꯝꯃꯗꯤ ꯅꯩꯒꯗꯝꯅꯦ ꯃꯌꯥꯏꯗ ꯆꯣꯡꯖꯤꯜꯂ ꯀꯥꯎꯖꯤꯜꯂꯨꯒꯗꯝꯅꯦꯕ
ꯃꯥꯅꯦ ꯑꯗꯣ ꯑꯈꯣꯏ ꯑꯁ ꯏꯟꯗꯤꯌꯥꯁꯤꯁꯨꯀꯣ ꯋꯥꯔꯜ ꯀꯞ ꯀꯥꯏꯗꯤ ꯌꯥꯎꯔꯛꯑꯗꯤ ꯅꯨꯡꯉꯥꯏꯗꯧꯕ ꯐꯖꯅ
ꯃꯥꯅꯦ ꯃꯥꯅꯦ
ꯑꯈꯣꯏ ꯃꯅꯤꯄꯨꯔꯒꯤ ꯄ꯭ꯂꯦꯌꯔꯗꯤ ꯂꯩꯔꯤꯕꯅꯤ
ꯃꯥꯅꯦ ꯃꯥꯅꯦ
ꯄ꯭ꯂꯦꯌꯔꯒꯗꯤ ꯐꯖꯟ ꯂꯩꯕ ꯍꯧꯖꯤꯛ ꯂꯣꯠ ꯌꯨꯡꯒꯤ ꯑꯩꯈꯣꯏꯒꯤ ꯐꯨꯠꯕꯣꯜ ꯇꯣꯔꯅꯥꯃꯦꯟ ꯁꯤꯟꯕ ꯈꯣꯠꯄꯗ ꯊꯣꯛꯏꯕ ꯄ꯭ꯂꯦꯌꯔ ꯃꯌꯥꯝ ꯅꯠꯇ꯭ꯔꯥ ꯑꯈꯣꯏ ꯏꯟꯗꯤꯌꯥꯒꯤ ꯑꯥꯏ ꯑꯦꯁ ꯑꯦꯜꯗꯕꯨ ꯁꯥꯟꯅꯔꯤꯕ ꯃꯌꯥꯝ ꯌꯥꯝꯃꯦꯕ ꯂꯩꯔꯤꯕ ꯄꯣꯇꯦꯟꯁꯤꯌꯦꯜꯗꯤ ꯂꯩꯕ ꯏꯁꯇꯦꯠꯅꯦꯕ
ꯑꯗꯨ ꯂꯩꯕ ꯂꯩꯕꯅꯦ
ꯑꯗꯨꯗ ꯍꯥꯏꯗꯤ ꯄꯣꯇꯦꯟꯁꯤꯌꯦꯜ ꯂꯩꯔ ꯈꯛꯇ ꯌꯥꯔꯛꯇ꯭ꯔꯤꯕ ꯉꯁꯥꯏꯒꯤ ꯐꯨꯠꯕꯣꯜ ꯏꯟꯇꯔꯅꯦꯁꯅꯦꯜ ꯂꯦꯕꯦꯜꯗ ꯁꯥꯟꯅꯔꯛꯀꯦ ꯍꯥꯏꯔ ꯃꯇꯝꯁꯤꯗꯗꯤ
ꯃꯥꯅꯦ
ꯀꯩꯅꯣ ꯇꯧꯕꯗꯣ ꯐꯖꯅ ꯃꯥꯒꯤ ꯁꯞ ꯄꯣꯔꯠ ꯆꯪꯉꯦ ꯍꯥꯏꯇꯥꯔꯦꯅꯦ ꯐꯥꯏꯅꯥꯟꯁꯦꯜ ꯁꯄꯣꯔꯠ ꯄꯨꯂꯞ ꯆꯪꯉꯦ
ꯃꯥꯅꯦ ꯃꯥꯅꯦ ꯃꯊꯧ ꯇꯥꯕ ꯃꯊꯧ ꯐꯟ ꯃꯊꯧ ꯇꯥꯕ ꯃꯌꯥꯝꯗꯣ ꯃꯥꯅꯦ ꯐꯖꯅ ꯁꯦꯝꯕꯤꯕꯁꯦ ꯃꯊꯧ ꯇꯥꯕ ꯃꯌꯥꯝꯗꯣ ꯉꯁꯥꯏꯒꯤ ꯄꯤꯕꯤꯕ ꯇꯥꯔꯒꯗꯤ
ꯃꯥꯅꯦ
ꯃꯣꯏꯁꯨ ꯉꯝꯕ ꯄꯣꯠꯅꯦꯕ
ꯉꯝꯕ ꯄꯣꯠꯅꯦ ꯉꯝꯕ ꯄꯣꯠꯅꯦ ꯑꯥ ꯀꯩꯅꯣꯁꯦ ꯑꯩꯈꯣꯏ ꯏꯟꯗꯤꯌꯥꯅ ꯌꯥꯝ ꯁꯣꯏꯔꯤꯁꯤ ꯏꯟꯗꯤꯌꯥꯒ ꯑꯇꯩꯒ ꯁꯥꯟꯅꯕ ꯃꯇꯝꯗ ꯑꯇꯩ ꯅꯠꯇꯦꯕ ꯈꯪꯕ ꯐꯥꯔꯁ ꯍꯥꯞ ꯁꯤꯗꯤ ꯐ ꯁꯥꯟꯅ ꯉꯝꯃꯦꯕ ꯏꯟꯗꯤꯌꯥꯁꯦ
ꯃꯥꯅꯦ
ꯁꯦꯀꯦꯟ ꯍꯥꯞ ꯁꯥꯟꯅꯕ ꯃꯇꯝꯁꯤꯗ ꯏꯟꯗꯤꯌꯥꯁꯦ ꯏꯁꯇꯥꯃꯤꯅꯥ ꯌꯥꯎꯗꯦꯕ ꯁꯤ ꯀꯔꯤꯒꯤꯅꯣꯗ ꯉꯁꯥꯏ ꯒꯤ ꯇ꯭ꯔꯦꯟꯗꯣ ꯃꯤꯅ ꯇꯧꯔꯛꯄ ꯇ꯭ꯔꯦꯟꯗꯨꯒ ꯑꯩꯈꯣꯏꯅ ꯇꯧꯔꯛꯏ ꯇ꯭ꯔꯦꯟꯗꯨꯒ ꯈꯦꯠꯅꯩꯌꯦꯕ ꯂꯣꯏꯁꯤꯜꯂꯛꯄ ꯈꯤꯇꯪꯗ ꯂꯣꯏꯁꯤꯜꯂꯛꯄ ꯃꯤꯅ ꯅꯥ ꯑꯁꯣꯝ ꯅꯥꯀꯟꯗꯩ ꯃꯤꯗꯤ ꯍꯦꯕꯤ ꯇꯧꯔꯛꯄꯅꯤꯅ
ꯃꯥꯅꯦ
ꯏꯁꯇꯥꯃꯤꯅꯥꯗꯣ ꯀꯨꯏꯅ ꯈꯥꯡꯕ
ꯃꯥꯅꯦ
ꯆꯥꯔꯤ ꯆꯤꯟꯖꯥꯛ ꯃꯈꯩꯁꯤꯒ ꯍꯥꯏꯔꯒꯗꯤ ꯑꯩꯈꯣꯏ ꯃꯅꯤꯄꯨꯔꯁꯨ ꯇꯧꯕ ꯌꯥꯕꯗꯤ ꯅꯠꯇ꯭ꯔꯥ
ꯃꯥꯅꯦ
ꯑꯗꯨꯕꯨ ꯀꯔꯤ ꯍꯥꯏꯔꯨꯅꯤ ꯃꯥꯅꯤ ꯈꯣꯏꯖꯨ ꯄ꯭ꯂꯦꯌꯔꯗꯤ ꯂꯩꯕꯅꯦ ꯑꯍꯩ ꯑꯍꯩꯕꯀꯣ
ꯃꯥꯅꯦ ꯃꯥꯅꯦ
ꯑꯩꯈꯣꯏꯒꯤ ꯎꯝ ꯊꯧꯕꯥꯜ ꯊꯧꯕꯥ ꯊꯧꯕꯥ ꯋꯥꯡꯒꯣꯏꯁꯤ ꯀꯔꯤ ꯂꯝ ꯆꯤꯡꯒꯦ
ꯋꯥꯡꯒꯣꯏꯖꯤ ꯀꯩ ꯆꯤꯡꯕꯖꯥꯠꯅꯣ ꯋꯥꯡꯒꯣꯏꯖꯤꯕꯣ
ꯋꯥꯡꯒꯣꯏꯁꯤ ꯈꯪꯗꯦꯅꯦ ꯋꯥꯡꯒꯣꯏꯁꯤ ꯊꯧ ꯊꯧꯕꯥꯜ ꯀꯟꯁꯇꯤꯇ꯭ꯋꯨꯟꯁꯤ ꯑꯁꯣꯝ ꯂꯩꯕ꯭ꯔꯥ ꯋꯥꯡꯒꯣꯏꯕꯒꯤ ꯇꯣꯉꯥꯟꯅ ꯂꯩꯕ꯭ꯔꯥ ꯑꯗꯨꯝ
ꯋꯥꯡꯒꯣꯏꯖꯤ ꯍꯤꯌꯥꯡꯊꯥꯡꯒ ꯆꯤꯡꯉꯤꯖꯥꯠꯂꯥ ꯋꯥꯡꯒꯣꯏꯔꯣꯝꯁꯦ ꯑꯣꯏꯗꯦ ꯑꯣꯏꯗꯦ ꯋꯥꯡꯒꯣꯏꯗꯁꯨ ꯂꯩꯇꯦ ꯑꯩꯅ ꯊꯧꯕꯥꯜ ꯊꯧꯕꯥꯜ ꯆꯤꯡꯒꯗ ꯃꯥꯜꯂꯦ ꯑꯩ ꯈꯟꯕꯗ
ꯃꯥꯥꯏ ꯋꯥꯡꯒꯣꯏꯗꯒꯤ ꯁꯨꯔꯦꯁ ꯀꯥꯏꯗꯣ
ꯑꯥ
ꯑꯗꯨ ꯃꯣꯏꯁꯦ ꯐꯖꯩꯑꯕ ꯑꯗꯒꯤ ꯑꯩꯈꯣꯏꯒꯤ ꯕꯤꯄꯤꯟ ꯉꯥꯏꯗ ꯂꯩꯔꯤꯗꯣ
ꯑꯥ
ꯃꯣꯏ ꯐꯖꯩꯑꯕ ꯕꯣꯜꯒꯤꯗꯤ
ꯃꯥꯅꯦ ꯃꯥꯅꯦ ꯃꯣꯏꯖꯨ ꯍꯧꯖꯤꯛꯀꯤ ꯂꯣꯏꯅ ꯐꯖꯅ ꯉꯁꯥ ꯁꯥꯏꯒꯤ ꯑꯩꯈꯣꯏ ꯁꯔꯀꯥꯔ ꯌꯦꯡꯖꯟꯕꯤ ꯇꯥꯔꯗꯤꯀꯣ
ꯎꯝ ꯎꯝ ꯑꯦꯁ ꯐꯖ ꯂꯩ ꯇꯣꯏꯂꯦ ꯍꯧꯖꯤꯛ ꯌꯨꯝꯒꯤ ꯅꯣꯏ ꯅꯣꯏ ꯅꯣꯏ ꯌꯨꯝ ꯃꯅꯥꯛ ꯇꯤ ꯑꯣꯏꯗꯣꯏꯅꯤ ꯇꯦꯟꯊꯥꯁꯤ ꯅꯣꯏꯒ ꯅꯛꯅꯔꯝꯒꯅꯤ ꯅꯛꯅꯗ꯭ꯔꯣ ꯍꯥꯥ ꯍꯜꯂꯣ
ꯑꯩꯈꯣꯏꯗꯒꯤ ꯊꯧꯕꯥꯜ ꯍꯜꯂꯣ
ꯇꯥꯕ꯭ꯔꯣ
ꯍꯦꯜꯂꯣ
ꯇꯥꯕ꯭ꯔꯣ ꯇꯥꯕ꯭ꯔꯣ
ꯇꯥꯏꯕ ꯇꯥꯕ꯭ꯔꯣ
ꯑꯥ ꯇꯥꯏ ꯇꯥꯏ ꯑ ꯄꯠ ꯇꯠꯂꯨꯕ ꯇꯦꯟꯊꯥꯁꯤ ꯅ ꯃꯌꯥꯝ ꯑꯣꯏꯔꯝꯒꯅꯤ ꯑꯣꯏꯗ꯭ꯔꯣ
ꯃꯥ ꯑꯩꯈꯣꯏꯒꯤ ꯃꯃꯥꯡ ꯑꯣꯏꯗꯣꯏꯗ ꯊꯥꯁꯦ
ꯑ ꯑꯗꯨꯅꯦ ꯇꯦꯟꯊꯥꯒꯤ ꯍꯧꯖꯤꯛ ꯌꯨꯝ ꯇꯣꯔꯅꯥꯃꯦꯟꯒ ꯁꯤꯟꯕꯗꯣ ꯑꯗꯨꯗ ꯂꯥꯛꯏꯕ ꯄ꯭ꯂꯦꯠ ꯅꯍꯥ ꯃꯈꯩꯀꯣ ꯆꯍꯤ ꯑꯩꯅ ꯈꯟꯕꯗ ꯆꯍꯤꯁꯦ ꯃꯣꯏꯁꯦ ꯑꯗꯨꯝ ꯀꯨꯟ ꯀꯨꯟ ꯌꯧꯔꯝꯃꯤꯔꯣꯏ ꯇꯔꯥ ꯇꯔꯦꯠ ꯇꯔꯥ ꯇꯨꯛ ꯁ꯭ꯋꯥꯏꯗ ꯍꯧꯔꯦ ꯍꯥꯏꯇꯥꯔꯦ
ꯑꯥ
ꯃꯣꯏꯁꯤ ꯐꯖꯅ ꯁꯥꯟꯅꯩꯑꯕ ꯄ꯭ꯂꯦꯌꯔ ꯀꯣ ꯑꯗꯨꯝ ꯑꯗꯒꯤ ꯃꯨꯁꯂꯤꯝ ꯌꯥꯎꯔꯤ ꯄꯣꯏꯔꯨꯝ ꯈꯣꯡꯖꯨꯝ ꯑꯁ ꯉꯔꯥꯡ ꯃꯣꯏ ꯐꯥꯏꯅꯦꯜ ꯁꯥꯟꯅꯕꯅꯦ ꯇꯋꯥ ꯇ꯭ꯔꯣꯞ ꯄꯤꯒꯦ ꯑꯗꯨꯒ ꯑꯗꯨ ꯍꯥꯏꯗꯤ ꯄ꯭ꯂꯦꯌꯔ ꯑꯗꯨꯝ ꯐꯖꯕ ꯌꯥꯎꯔꯦ ꯍꯥꯏꯇꯥꯔꯦ
ꯎꯥ
ꯑꯗꯨꯅ ꯃꯅꯤꯄꯨꯔꯁꯤ ꯄꯣꯇꯦꯟꯁꯤꯦꯜꯒꯤꯗꯤ ꯐꯖ ꯂꯩꯦ ꯃꯅꯤꯄꯨꯔꯁꯤ ꯌꯥꯝ ꯐꯥꯅ ꯑꯣꯏꯅ ꯇꯣꯉꯥꯟꯅ ꯁꯦꯝꯕꯁꯨ ꯌꯥꯒꯗꯧꯕ ꯄꯣꯠ ꯑꯗꯨꯗꯥꯥꯏ
ꯃꯥꯅꯦ ꯃꯥꯅꯦ ꯂꯩꯕ ꯂꯩꯕꯅꯤ ꯑꯗꯨꯒꯤ ꯍꯥꯏꯕ ꯇꯥꯔꯗꯤ ꯃꯁꯛ ꯊꯣꯛꯄ ꯖꯒꯥ ꯑꯃꯗꯤ ꯑꯣꯏꯕꯀꯣ ꯇꯧꯕꯇꯕꯨ ꯉꯁꯥꯏꯒꯤ ꯂꯩꯔꯤꯕ ꯐꯤꯕꯝꯁꯤꯅ ꯌꯥꯗꯕꯗꯨꯅꯦꯕ ꯇꯧꯔꯤꯁꯦ ꯑꯗꯨꯅꯦꯕ ꯎꯄꯥꯏ ꯂꯩꯇꯕꯗꯣ
ꯑꯥ ꯑꯗꯨꯣ ꯌꯨꯝꯂꯣꯝꯗꯨꯕꯨ ꯋꯦꯗꯔꯗꯤ ꯀꯃꯥꯏꯅ ꯇꯧꯔꯤꯒꯦ
ꯌꯨꯝꯁꯦ ꯕ꯭ꯔꯣꯏ ꯉꯁꯥꯏꯒꯤ ꯋꯦꯗꯔꯁꯦ ꯑꯗꯨꯝ ꯀꯩ ꯍꯥꯏꯅꯤ ꯑꯗꯨꯝ ꯅꯣꯔꯃꯜꯗ ꯂꯩꯗꯨꯅꯦ ꯀꯩꯁꯨ ꯌꯥꯝ ꯁꯥꯗꯕꯤꯀꯣ
ꯑꯥ ꯑꯥ ꯌꯨꯝꯁꯤ ꯑꯗꯨ ꯀꯩꯅꯣ ꯇꯧꯋꯦ ꯍꯥꯏꯅꯨꯝ ꯈꯤꯇꯪ ꯅꯨꯡꯊꯤꯟ ꯀꯩꯒꯤꯩꯗꯗꯤ ꯈꯔ ꯁꯥꯔꯒꯗꯤ ꯁꯥꯏ ꯍꯥꯏꯅ
ꯀꯥꯏꯗ
ꯅꯨꯡꯊꯤꯟꯒꯨꯝꯕꯁꯦ ꯅꯨꯡꯊꯤꯟꯒꯨꯝꯕꯁꯤ ꯑꯩꯈꯣꯏꯒꯤ ꯅꯨꯡꯁꯥꯁꯤ ꯈꯔ ꯁꯥꯔꯛꯑꯒꯗꯤ
ꯑꯣ ꯃꯥꯅꯦ ꯃꯥꯅꯦ ꯅꯨꯡꯊꯤꯟ ꯅꯨꯡꯊꯤꯟꯁꯤꯀꯣ ꯃꯥꯅꯦ ꯃꯥꯅꯦ ꯊꯤꯟꯁꯤꯕꯗꯤꯈꯤꯇꯪ ꯁꯕꯩꯂ ꯅꯨꯡꯊꯤꯟꯁꯤꯃꯗꯤ ꯍꯣꯏ ꯈꯤꯇꯪ ꯁꯥꯕ ꯅꯨꯡꯊꯤꯟꯁꯤꯃꯗꯤ
ꯅꯨꯃꯤꯗꯥꯡ ꯅꯨꯅꯨꯡꯗꯥꯡ ꯀꯣ ꯁꯥꯒꯠꯄ ꯍꯦꯟꯒꯠꯂꯑꯦ ꯁꯨꯝ ꯌꯥ ꯈꯔ ꯍꯥꯟꯅ ꯍꯥꯟꯅꯗꯒꯤꯩ ꯀꯣꯡꯃꯥꯡ ꯆꯍꯤꯒ ꯁꯥꯕꯒꯤ ꯆꯥꯡꯗꯣ ꯍꯅꯛ ꯆꯍꯤ ꯁꯥꯕꯒꯤ ꯆꯥꯡꯗꯣ ꯈꯦꯠꯅꯔꯦꯕ ꯍꯦꯟꯒꯠꯂꯛꯑꯦꯕ ꯑꯗꯨꯒ ꯏꯪꯕ ꯃꯇꯝꯗꯅ ꯌꯥꯝ ꯀꯟꯅ ꯏꯪꯕ ꯁꯥꯕ ꯃꯇꯝꯗꯅ ꯁꯥꯕꯤ ꯑꯁꯤ ꯄꯨꯔꯥ ꯆꯦꯟꯖ ꯂꯥꯛꯀꯣꯔꯤꯀꯣ
ꯃꯥꯅꯦ ꯃꯥꯅꯦ ꯃꯤꯅꯁꯨ ꯌꯥꯝ ꯅꯥꯟꯅꯔꯤꯁꯦ ꯁꯤꯗ ꯇꯧ ꯁꯤꯗꯅꯦ ꯑꯃꯁꯨ ꯅꯥ ꯑꯃꯁꯨ ꯅꯥ ꯑꯗꯒꯤꯗꯤ ꯉꯁꯥꯏꯒꯤ
ꯇꯣꯀꯣ
ꯀꯇꯧꯊꯧꯣꯔꯛꯄꯗꯨꯗ ꯎ ꯑꯗꯩ ꯑꯉꯥꯡꯗꯨꯅꯁꯨ ꯍꯦꯟꯕꯀꯣ ꯃꯁꯤꯒꯤ ꯁꯣꯛꯄꯁꯦ ꯑꯗꯨꯅꯦꯕ ꯇꯧꯔꯤꯁꯦ
ꯃꯥꯅꯦ
ꯑꯗꯨꯅꯤ ꯑꯗꯨ ꯀꯩꯅꯣꯗꯤ ꯉꯁꯥꯏꯒꯤ ꯌꯨꯝꯗꯗꯤ ꯑꯅꯥ ꯑꯌꯦꯛ ꯑꯃ ꯑꯃ ꯑ ꯌꯥꯎꯍꯟꯗꯕ ꯅꯠꯇ꯭ꯔꯣ
ꯌꯥꯥꯎ ꯇ ꯌꯥꯦ
ꯑꯣ ꯑꯅꯥ ꯑꯌꯦꯛꯁꯦ ꯉꯁꯥꯏꯒꯤꯀꯣ ꯑꯗꯒꯤ ꯂꯩꯔꯤꯕ ꯐꯤꯕꯝꯁꯤꯗ ꯍꯥꯏꯇꯥꯔꯦꯀꯣ
ꯃꯥꯅꯦ ꯃꯥꯅꯦ
ꯌꯥꯝꯅ ꯉꯁꯥꯏꯒꯤ ꯅꯥꯅꯕ ꯃꯇꯝ ꯑꯃ ꯑꯣꯏꯔꯤꯁꯦ ꯍꯧꯖꯤꯛꯁꯦ
ꯑꯥ
ꯎꯝ ꯕꯦꯔꯥꯅꯤ ꯑꯗꯒꯤ ꯀꯩꯅꯣꯗꯤ ꯇꯧꯗ꯭ꯔꯣ ꯉꯁꯥꯏꯒꯤ ꯋꯥꯛꯀꯤꯡ ꯁꯦꯝꯕ ꯈꯣꯠꯄ
ꯋꯥꯛꯀꯤꯡ ꯆꯦꯜꯂꯦ ꯋꯥꯛꯀꯤꯡ ꯆꯦꯜꯂꯦ ꯋꯥꯛꯀꯤꯡ ꯍꯧꯖꯤꯛꯀꯥꯟ ꯎꯝ ꯑꯗꯨꯝ ꯈꯔ ꯈꯔ ꯆꯦꯜꯂꯦ ꯍꯥꯏꯇꯥꯔꯦꯅꯦ
ꯍ
ꯑ ꯍꯥꯏꯗꯤ ꯅꯣꯡ ꯏꯁꯥꯥꯁꯦ ꯀꯥꯗ ꯁꯨꯝ ꯂꯩꯕꯁꯦ ꯑꯩꯈꯣꯏꯒꯤ ꯁꯨꯝ ꯏꯁꯥꯥꯁꯦ ꯂꯦꯡꯗꯀꯥꯟꯁꯦ ꯑꯗ ꯁ꯭ꯋꯥꯏꯁꯤꯗ ꯂꯥꯏꯅꯥ ꯄꯣꯛꯀꯦ ꯇꯧꯔꯛꯑꯦ ꯍꯥꯏꯇꯥꯔꯦ
ꯑꯥ ꯃꯥꯅꯦ ꯃꯥꯅꯦ
ꯅꯣꯡꯃꯒꯤ ꯀꯛꯇꯧꯔꯁꯨ ꯆꯦꯟꯊꯣꯛꯄꯀꯣ ꯑꯡ ꯆꯦꯟꯗ꯭ꯔꯕ ꯑꯣꯏꯒꯁꯨ ꯋꯥꯆꯤꯡ ꯆꯦꯟꯗ꯭ꯔꯐꯥꯎꯗ ꯀꯥ ꯌꯨꯝꯗ ꯀꯥꯗ ꯑꯣꯏꯔꯁꯨ ꯍꯥꯏꯐꯦꯠ ꯏꯁꯥꯁꯤ ꯁꯥꯖꯦꯜ ꯇꯧꯕ ꯑꯣꯏꯅ ꯌꯣꯒꯕꯨꯒꯤ ꯃꯑꯣꯡꯗ ꯍꯥꯏꯇꯥꯔꯦ ꯈꯤꯇꯪ ꯂꯦꯡ ꯈꯣꯠꯇ ꯈꯔ ꯇꯧꯔꯒꯗꯤ
ꯃꯥꯅꯦ ꯍꯛꯆꯥꯡꯗꯣ ꯐꯩꯗꯅ ꯅꯠꯇ꯭ꯔꯗꯤ ꯉꯁꯥꯏꯒꯤ ꯂꯩꯅ ꯁꯨꯝ ꯑꯩꯈꯣꯏꯒꯤ ꯐꯥꯖꯤꯜꯂꯒ ꯍꯥꯏꯇꯥꯔꯦ ꯄꯨꯝꯅꯃꯛꯀꯣ ꯑꯩꯈꯣꯏꯒꯤ ꯁꯤꯡꯂꯤ ꯅꯥꯎꯔꯤ ꯃꯌꯥꯝꯁꯨ ꯂꯣꯏ ꯐꯥꯖꯤꯜꯂꯒ ꯉꯁꯥꯏꯒꯤ ꯍꯛꯆꯥꯡꯗꯣ ꯑꯗꯨꯅꯦꯅ ꯁꯨꯝ ꯐꯥꯖꯜꯂꯣꯏꯗꯣꯏꯅꯦꯕ
ꯃꯥꯅꯤ
ꯆꯥꯕꯗꯤ ꯑꯩꯈꯣꯏꯗꯤ ꯁꯨꯡꯅꯩꯁꯨ ꯂꯦꯞꯇꯦ ꯑꯗꯨꯝ ꯆꯥꯏ ꯉꯁꯥꯏꯒꯤ ꯁꯤꯅ ꯇꯧꯕꯗꯤ ꯑꯝꯨ ꯂꯧ ꯊꯣꯛꯇ꯭ꯔꯦ ꯑꯗꯨꯗꯤ ꯍꯛꯆꯥꯡ ꯅꯣꯡꯃꯩ ꯁꯨꯝ ꯁꯣꯛꯆꯜꯂꯛꯄ ꯑꯗꯨ ꯐꯨꯕꯜ ꯒꯥꯔꯤ ꯁꯥꯟꯅꯕ ꯊꯣꯛꯇ꯭ꯔꯣ
ꯑꯣ ꯐꯨꯠꯕꯣꯜꯗꯤ ꯁꯥꯟꯅꯗ꯭ꯔꯦ ꯍꯥꯏꯕꯗꯤ ꯁꯥꯟꯅꯅꯕ ꯃꯤ ꯂꯩꯇꯕ ꯍꯥꯏꯇꯥꯔꯦꯅꯦ ꯁꯥꯟꯅꯃꯤꯟꯅꯕ ꯑꯗꯨꯅ ꯄꯤꯗꯣꯛ ꯊꯤꯕꯁꯨ ꯋꯥꯏ ꯑꯗꯨꯅ ꯑꯦꯁ ꯍꯣꯏꯗ ꯁꯥꯟꯅꯕ ꯐꯪꯗ꯭ꯔꯒꯁꯨ ꯂꯝꯖꯦꯟꯁꯤꯗ ꯑꯣꯏꯔꯁꯨ ꯆꯦꯜꯂꯒꯦꯗꯀꯣ ꯌꯥꯝ ꯁꯥꯡꯅ ꯆꯦꯟꯕꯟꯗꯦꯗ ꯀꯤꯂꯣꯃꯤꯇꯔ ꯃꯉꯥ ꯑꯃ ꯀꯩ ꯑꯃ ꯑꯗꯨꯃꯥꯏꯅ ꯆꯦꯟꯕ ꯑꯗꯨꯒ
ꯃꯥꯅꯦ ꯃꯔ
ꯑꯗꯨꯝ ꯅꯪꯗꯤ ꯆꯦꯟꯗ꯭ꯔꯣ ꯑ
ꯆꯦꯜꯂꯦ ꯆꯦꯜꯂꯦ ꯆꯦꯜꯂꯦ ꯂꯝꯖꯦꯟꯗꯤ ꯆꯦꯜꯂꯦ ꯂꯝꯖꯦꯟ ꯐꯣꯡꯐꯝꯕꯨꯗꯤ ꯁꯥꯟꯗꯦ ꯑꯗꯩꯁꯨ ꯑꯗꯨꯒ ꯂꯝꯁꯤꯗꯤ ꯌꯥꯝ ꯆꯦꯜꯠꯂꯦ ꯉꯁꯥꯏꯒꯤ ꯂꯝꯖꯦꯟꯗꯤ ꯀꯤꯂꯣꯃꯤꯇꯔ ꯑꯩꯁꯨ ꯃꯉꯥ ꯇꯔꯨꯛꯀꯨꯝꯕꯀꯣ ꯅꯣꯡꯃꯩ ꯆꯦꯟꯊꯣꯛꯑꯕ ꯍꯥꯏꯗꯤ ꯏꯁꯄꯤꯛ ꯈꯤꯇꯪ ꯍꯥꯞꯄꯒ ꯍꯥꯏꯇꯥꯔꯦ ꯎꯝ
ꯄ꯭ꯔꯤꯊꯤꯕꯤꯒꯤ ꯄ꯭ꯔꯤꯊꯤꯔꯤꯕꯕꯤꯗ ꯀꯤꯂꯣ ꯃꯉꯥ ꯆꯦꯟꯕ ꯃꯤ ꯃꯁꯤꯡꯁꯦ ꯄ꯭ꯔꯤꯊ꯭ꯤꯕꯤꯒꯤ ꯂꯩꯔꯤꯕ ꯄꯣꯄꯨꯂꯦꯁꯟꯁꯤꯗ ꯐꯥꯏꯚ ꯄꯥꯔꯁꯦꯟꯒꯨꯝꯕ ꯈꯛꯇꯅꯦꯕ ꯁꯤ ꯐꯦꯛꯅꯤꯀꯣ ꯁꯨꯝꯕ ꯂꯩꯔꯒꯅꯤ ꯑꯗꯨꯏ ꯃꯔꯛꯇ ꯑꯩꯈꯣꯏ ꯌꯥꯎꯕ ꯍꯥꯏꯁꯤ ꯁꯨꯝ ꯈꯜꯂꯨꯔꯗꯤ ꯆꯥꯎꯊꯣꯛꯆꯅꯤꯡꯉꯥꯏꯅꯤ ꯀꯣ
ꯑꯦ ꯆꯠꯊꯣꯛꯁꯅꯤ ꯆꯠꯊꯣꯛꯁꯤꯅꯤ ꯌꯥꯅꯤ
ꯍꯦꯒꯈꯤ ꯃ ꯑꯁ ꯅꯠꯇ ꯍꯥꯏꯗꯤ ꯑꯍꯟ ꯃꯈꯩꯅ ꯍꯥꯏꯅꯔꯝꯕ ꯑꯃ ꯂꯩꯌꯦꯕ ꯁꯨꯝ ꯆꯠꯇꯅ ꯐꯃꯨꯡꯗ ꯇꯨꯝꯃ ꯂꯩꯌꯣ ꯍꯥꯏ ꯅꯪ ꯊꯨꯅ ꯊꯤꯔꯛꯀꯅꯦꯕ ꯂꯦꯡꯗ꯭ꯔꯗꯤ ꯃꯤ ꯁꯤ ꯍꯥꯏ ꯇꯨꯝꯃꯦꯕ ꯑꯁꯤ ꯄꯣꯠꯁꯦ ꯌꯥꯝꯗ
ꯃꯥ ꯆꯨꯝꯗꯦ ꯆꯨꯝꯗꯦ ꯆꯨꯝꯗꯗ ꯉꯁꯥꯏꯒꯤ ꯍꯥꯏꯕꯗꯣ ꯁꯤꯡꯅꯤꯅꯕꯧꯏ ꯃꯌꯥꯝꯦ ꯂꯞ ꯐꯪꯁꯟ ꯇꯧꯍꯟꯗ ꯇꯥꯔꯗꯤ ꯂꯣꯏꯅ ꯄꯪꯁꯤꯜꯂꯛꯑꯗꯤ ꯑꯗꯨꯝ ꯉꯁꯥꯏꯒꯤ ꯉꯟꯇꯥꯅ ꯑꯗꯨꯝ ꯆꯠꯈꯤꯕꯁꯦ ꯃꯁꯥ ꯇꯥꯕ ꯅꯠꯇ꯭ꯔꯥ ꯂꯥꯏꯅꯥ ꯇꯤꯟꯅꯥꯁꯨ ꯃꯌꯥꯝ ꯊꯣꯛꯤꯜꯂꯛꯀꯅꯤ ꯂꯥꯏꯅꯥ ꯇꯤꯟꯅꯥ ꯂ ꯍꯦꯟꯖꯤꯜꯂꯛꯀꯅꯤ
ꯎꯝ
ꯑꯗꯨꯅꯗꯤ ꯀꯗꯥꯏꯗꯒꯤ ꯍꯛꯆꯥꯡꯗ ꯁꯨꯝ ꯁꯨꯝ ꯁꯣꯛꯈꯠꯂꯛ ꯇꯥꯕ ꯑꯗꯨꯣ ꯍꯥꯏꯗꯤ ꯑꯩꯈꯣꯏꯅ ꯑꯃꯨꯛ ꯍꯣꯏ ꯂꯦꯡꯉꯔꯣꯏꯁꯤ ꯐꯔꯦꯅꯦ ꯑꯗꯨꯗꯤ ꯆꯥꯕꯁꯨ ꯌꯥꯎꯔꯨꯒꯨꯝꯁꯦꯕ
ꯎꯝ
ꯑꯗꯨ ꯇꯥꯔꯗꯤ ꯀꯩꯝꯇ ꯇꯧꯔꯣꯏꯗꯕ ꯆꯥꯝ ꯆꯥꯁꯤꯜꯂꯅꯤ ꯑ ꯑꯗꯨꯗꯤ ꯂꯦꯡꯁꯨ ꯂꯦꯡꯉꯔꯣꯏ ꯑꯗꯨꯗꯤ ꯑꯗꯨꯝ ꯍꯛꯆꯥꯡꯗ ꯁꯨꯝ ꯊꯧꯖꯔꯛ ꯁꯨꯝ ꯊꯣꯟꯖꯂꯛ ꯁꯨꯝ ꯊꯖꯛ
ꯄꯨꯂꯞ ꯄꯨꯂꯞ ꯑꯩꯒꯤ ꯕꯣꯗꯤ ꯄꯥꯔꯠ ꯃꯈꯩꯗꯨ ꯇꯞꯅ ꯇꯞꯅ ꯀꯥꯏꯔꯛꯀꯗꯧꯔꯤꯅꯦꯕ
ꯃꯥꯅꯦ ꯃꯥ ꯇꯞ ꯇꯞ ꯀꯥꯏꯔꯛꯀꯗꯣꯏꯅꯦ ꯐꯪꯁꯟ ꯇꯧꯔꯛꯇꯗꯤ ꯑꯗꯨꯝ ꯃꯁꯥꯅ ꯀꯥꯏꯔꯛꯄ ꯇꯥꯝꯅꯤ ꯑꯗꯨꯝ
ꯆꯍꯤ ꯑꯩꯈꯣꯏ ꯍꯧꯖꯤꯛꯇꯤ ꯆꯍꯤꯁꯦ ꯑꯩꯈꯣꯏ ꯀꯨꯟ ꯃꯔꯤ ꯀꯨꯟꯃꯉꯥ ꯁ꯭ꯋꯥꯏ ꯂꯩꯕꯅꯤꯗꯅ
ꯑ
ꯆꯍꯤ ꯀꯨꯟꯊ꯭ꯔꯥ ꯍꯦꯛ ꯌꯧꯕꯒ ꯀꯩꯅꯣꯁꯦ ꯐꯨꯗꯣꯛꯂꯛꯀꯗꯣꯏꯅꯦꯕ ꯑꯩꯈꯣꯏ ꯂꯩꯅꯥ ꯃꯈꯩꯁꯦ ꯃꯅꯨꯡꯗ ꯂꯩꯔꯝꯕ ꯂꯩꯥꯏꯅꯥ ꯃꯈꯩꯁꯦ ꯑꯁ ꯗꯥꯏꯕꯤꯇꯤꯁꯀꯣ ꯑꯩꯈꯣꯏꯅ ꯅꯥꯍꯥꯋꯥꯏ ꯈꯤꯇꯪ ꯑꯉꯥꯡ ꯑꯣꯏꯔꯤꯉꯩꯗ ꯆꯥꯈꯔꯤꯕ ꯑꯊꯨꯝꯕ ꯃꯌꯥꯝꯒꯁꯦ ꯍꯌꯦꯡ ꯄꯨꯂꯞ ꯐꯨꯗꯣꯛꯂꯛꯇꯣꯏꯅꯤ
ꯃꯥꯅꯦ ꯃ ꯐꯨꯗꯣꯛꯇꯤ ꯐꯨꯗꯣꯔꯛꯅꯤ
ꯌꯥ ꯅꯣꯡꯒꯤ ꯀꯣꯛ ꯄ꯭ꯔꯣꯕ꯭ꯂꯦꯝ ꯍꯧꯖꯤꯛꯀꯤꯗꯤ ꯀꯔꯤꯝ ꯂꯩꯔꯣꯏ ꯆꯍꯤ ꯀꯨꯟꯊ꯭ꯔꯥ ꯍꯦꯛ ꯌꯧꯕꯒ ꯁꯤ ꯄꯣꯠꯁꯤ ꯐꯨꯗꯣꯔꯛꯄ ꯄꯩ ꯆꯥꯁ ꯌꯥꯝ ꯋꯥꯡꯅ ꯂꯩꯌꯦꯕ ꯑꯗꯨꯅ ꯆꯍꯤ ꯀꯨꯟꯊ꯭ꯔꯥ ꯌꯧꯗ꯭ꯔꯤꯉꯩꯗ ꯂꯦꯝꯍꯧꯔꯤꯕ ꯆꯍꯤ ꯃꯉꯥ ꯇꯔꯨꯛꯁꯤ ꯅꯠꯇ꯭ꯔꯥ ꯐꯖꯅ ꯆꯥꯕ ꯊꯛꯄꯁꯤ ꯈꯤꯇꯪ ꯖꯨꯇꯣꯟ ꯇꯧꯔꯒ ꯑꯗꯨꯒ ꯎꯝ ꯑꯩꯈꯣꯏꯒꯤ ꯀꯟꯇ꯭ꯔꯣꯜ ꯈꯔ ꯇꯧꯍꯧꯕ ꯍꯥꯏꯇꯥꯔꯦꯅꯦ ꯈꯥꯏꯅ ꯍꯥꯟꯅꯩ ꯑꯗꯨꯇꯥꯔꯒꯗꯤ ꯑꯦꯁ ꯗꯥꯏꯕꯤꯇꯤꯁ ꯍꯥꯏꯔꯛꯄ ꯗꯥꯏꯕꯤꯇꯤꯁꯀ ꯅꯥꯔꯛꯄ ꯍꯥꯏꯕꯁꯤ ꯄꯨꯔꯥꯕꯦꯔꯥꯅꯦꯕ
ꯑꯦꯁ ꯕꯦꯔꯥꯅꯤ ꯀꯥꯏꯗꯒꯤ ꯃꯤꯒꯤ ꯑꯩꯈꯣꯏꯒꯤ ꯀꯩꯅꯣꯗꯣ ꯏꯄꯥꯥꯌꯥꯏꯗꯣ ꯑꯗꯨꯝ ꯃꯥꯁꯦ ꯗꯥꯏꯕꯤꯇꯤꯁ ꯄꯦꯁꯦꯟꯅꯦꯕ
ꯑꯥ
ꯑꯗꯨꯅ ꯀꯗꯥꯏꯗꯒꯤ ꯃꯥꯒꯤ ꯃꯥꯒꯤ ꯃꯈꯣꯡ ꯈꯨꯅꯤꯡꯒꯤ ꯍꯥꯏꯇꯥꯔꯦꯀꯣ
ꯎꯝ
ꯁꯤ ꯄꯨꯂꯞ ꯍꯨꯠꯂꯤꯅꯦ ꯍꯧꯁꯦ ꯃꯥꯅꯅꯨꯡꯉ ꯑ ꯌꯧꯅ ꯗ꯭ꯔꯦꯁꯤꯡ ꯑꯗꯨꯝ ꯇꯧꯗꯣꯏꯅꯦꯕ ꯑꯁ ꯑꯗꯩꯗꯤ ꯃꯃꯤ ꯃꯃꯤꯠꯁꯨ ꯌꯥꯁꯤꯜꯂꯛꯇ꯭ꯔꯤꯕ ꯑꯃꯨꯛ
ꯃꯃꯤꯠꯁꯨ ꯑꯃꯨꯛ ꯌꯥꯁꯤꯜꯂꯛꯇ꯭ꯔꯦ ꯃꯃꯤꯠ ꯌꯥꯗꯕ ꯑꯗꯨꯅꯤ ꯃꯃꯤꯠ ꯑꯃ ꯑꯁ ꯕꯦꯔꯥ ꯀꯥꯕꯅꯤꯀꯣ ꯃꯃꯤꯠ ꯑꯗꯨꯃꯥꯏꯅ ꯀꯩꯅꯣ ꯇꯧꯁꯤꯜꯂꯛꯇꯣꯏꯁꯦ ꯄꯨꯂꯞ ꯊꯣꯛꯀꯗꯣꯏꯁꯦ ꯑꯁꯤ ꯑꯁꯨꯃꯥꯏꯅ ꯅꯥꯔ ꯂꯩꯔꯤꯉꯩꯁꯤꯗ ꯉꯁꯥꯏꯒꯤ ꯁꯨꯝ ꯑꯇꯣꯞꯄ ꯂꯥꯏꯅꯥ ꯑꯆꯧꯕ ꯂꯥꯛꯇ꯭ꯔꯗꯤ ꯐꯕꯀꯣ ꯂꯥꯏꯅꯥ ꯑꯆꯧꯕ ꯊꯛꯂꯛꯁꯤꯂꯗꯤ ꯑꯗꯨꯗ ꯍꯦꯟꯅ ꯕꯦꯔꯥ ꯀꯥꯗꯣꯏꯅꯦꯕ
ꯀꯥꯗꯣꯏꯅꯤ ꯀꯥꯗꯣꯏꯅꯤ
ꯑꯗꯨꯗ ꯗꯥꯏꯕꯤꯇꯤꯁ ꯍꯥꯟꯅ ꯅꯥꯔꯒ ꯂꯩꯔꯤꯉꯩꯗ ꯂꯥꯏꯅꯥ ꯈꯤꯇꯪ ꯆꯥꯎꯕ ꯑꯃ ꯂꯛꯁꯤꯜꯂꯛꯑꯗꯤ ꯑꯗꯨꯝ ꯏꯔꯥꯡ ꯌꯥꯝ ꯀꯥꯗꯣꯏꯅꯤ ꯏꯁꯥꯗ ꯀꯣ ꯄꯨꯂꯞ ꯍꯦꯟꯅ ꯁꯣꯛꯆꯟꯈꯤꯗꯣꯏꯅꯦꯕ
ꯃꯥ ꯍꯧꯖꯤꯟꯈꯤꯗꯅꯤ
ꯎꯝ ꯏꯁꯥ ꯏꯎ ꯈꯔ ꯖꯨꯇꯣꯟ ꯇꯧꯔꯒ ꯂꯩꯕꯅ ꯐꯩ ꯅꯇꯔ
ꯂꯩ ꯐꯩ ꯐꯩ ꯐꯩ ꯅꯠꯇꯗꯤ ꯌꯥꯗꯦ ꯈꯤꯇꯪ ꯉꯁꯥꯏꯒꯤ
ꯆꯥꯕꯁꯤꯁꯨ ꯑꯗꯨꯝ ꯍꯥꯏꯗꯤ ꯁꯥ ꯅꯨꯡ ꯆꯥꯕꯁꯤ ꯑꯗꯨꯝ ꯌꯥꯝ ꯀꯟꯅ ꯍꯦꯟꯖꯤꯟꯅꯁꯨ ꯆꯥꯁꯤꯟꯕꯁꯨ ꯐꯠꯇꯦꯕ ꯑꯩꯈꯣꯏꯒꯤ ꯃꯩꯇꯩꯒꯤ ꯑꯩꯈꯣꯏꯒꯤ ꯉꯁꯥꯏꯒꯤ ꯏꯟꯁꯥꯡ ꯅꯥꯄꯤ ꯐꯖꯅ ꯆꯥꯔꯝꯃꯤꯁꯦ ꯃꯔꯝ ꯂꯩꯌꯦꯕ ꯏꯁꯥ ꯏꯎ ꯁꯣꯠꯂ ꯏꯁꯥ ꯏꯎꯒꯤ ꯕꯣꯗꯤ ꯄꯥꯔꯠ ꯃꯈꯩꯁꯦ ꯁꯣꯛꯂꯛꯇꯅꯅꯕꯅꯦꯕ
ꯃꯥꯅꯦ ꯍꯧꯖꯤꯛꯇꯤ ꯑꯁꯤꯒꯨꯝꯕ ꯌꯦꯡꯉꯨ ꯇꯥꯔꯗꯤ ꯑꯩꯈꯣꯏꯒꯤ ꯃꯅꯥ ꯃꯁꯤꯡ ꯆꯥꯕꯁꯤꯅ ꯌꯥꯝ ꯐ ꯂꯩꯔꯝꯃꯦꯗ ꯎ ꯁꯥꯁꯤꯡꯁꯦ ꯀꯣꯏ ꯀꯌꯥ ꯍꯥꯏꯅꯤ ꯌꯥꯝ ꯃꯥꯥꯟꯅꯩ ꯁꯥ